ꯎꯝ ꯇꯥꯏꯌꯦ ꯇꯥꯏꯌꯦ
ꯑꯥ ꯍꯥꯏꯔꯛꯑꯣ
ꯀꯩ ꯀꯩ ꯇꯧꯔꯤꯒꯦ ꯍꯧꯖꯤꯛꯁꯤꯕꯣ
ꯍꯧꯖꯤꯛꯁꯦ ꯑꯩꯗꯣ ꯀꯦꯛ ꯁꯥꯁꯦꯅ ꯈꯜꯂꯝꯕ
ꯑꯣ ꯅꯪ ꯀꯦꯛ ꯁꯥꯕꯁꯨ ꯍꯕ꯭ꯔꯣ
ꯍꯥꯏꯌꯦ
ꯑꯣ ꯅꯣꯏ ꯊꯥꯏꯅ ꯗꯨꯀꯥꯟ ꯐꯝꯃꯝꯃꯦ ꯍꯥꯏꯕꯗꯣ ꯀꯦꯛ ꯀꯩꯀꯥꯒꯤꯁꯨ ꯌꯥꯎꯋꯦ ꯀꯥꯏꯅ ꯍꯥꯏꯗꯥꯏꯅꯦ
ꯀꯦꯛ ꯀꯩꯀꯥ ꯌꯥꯝ ꯇꯧꯔꯝꯃꯦꯕꯀꯣ
ꯌꯥꯎꯏꯦ ꯍꯥꯏꯗꯅꯦꯕ
ꯍꯣꯏ ꯍꯣꯏ ꯌꯥꯎꯔꯝꯃꯦ
ꯑꯥ ꯑꯥ
ꯑꯗꯣ ꯑꯩ ꯌꯥꯝ ꯍꯩꯕꯕꯨꯗꯤ ꯅꯠꯇꯦꯕꯀꯣ ꯑꯗꯨꯝ
ꯑꯥ
ꯏ ꯃꯥꯥ ꯍꯣꯏ ꯕꯥꯋꯅ ꯁꯥꯕꯗꯨꯈꯩ ꯈꯔ ꯈꯔꯗꯤ ꯑꯗꯨꯝ ꯈꯪꯉꯦ
ꯑꯥ ꯑꯗꯨꯗꯤ ꯑꯩꯗꯤ ꯍꯩꯇꯌꯦ ꯀꯩꯅꯣ ꯇꯧꯁꯦ ꯑꯗꯨꯗꯤ ꯍꯥꯏꯗꯤ ꯅꯣꯡ ꯃꯁꯥꯁꯦ ꯌꯥꯏꯗꯅ
ꯌꯥꯏꯌꯦꯦ
ꯅꯣꯡꯁꯥꯁꯦ ꯍꯥꯏꯗꯤ ꯑꯗꯨꯗꯒ ꯂꯥꯛꯄ ꯃꯇꯝꯗ ꯑꯩꯈꯣꯏ ꯁꯥꯕ ꯌꯥꯏꯗꯅ
ꯌꯥꯏ ꯌꯥꯕꯨꯗꯤ
ꯑꯗꯨꯗꯤ ꯁꯨꯃꯥꯏꯒ ꯇꯧꯔꯝꯃꯅꯤꯌꯦ ꯕꯔꯗꯦꯒꯨꯝꯕ ꯂꯩꯕ ꯃꯇꯝꯗ ꯑꯗꯨꯗꯒꯤ ꯍꯥꯏꯗꯤ ꯁꯨꯝ ꯑꯩꯈꯣꯏꯅꯒ ꯎꯝ ꯍꯥꯏꯗꯤ ꯇꯥꯜꯂꯛꯄ ꯃꯇꯝꯗꯒ ꯁꯨꯝ ꯁꯥꯕꯒ ꯌꯥꯎꯔꯝꯃꯅꯤꯅꯦ ꯑꯗꯨꯗꯤ ꯕꯔꯗꯦꯒ ꯂꯩꯕꯗꯗꯤ ꯑꯗꯨꯝ ꯍꯥꯏꯗꯤ ꯀꯩꯅꯣ ꯇꯧꯔꯦꯕ ꯍꯥꯏꯗꯤ ꯀꯩꯁꯨ ꯃꯤꯉꯣꯟꯗꯒꯤ ꯂꯩꯅꯗꯅ ꯍꯥꯏꯗꯤ ꯒꯥꯔꯤ ꯊꯥꯎ ꯇꯤꯡ ꯑꯒꯤ ꯑꯥꯗꯩꯒ ꯂꯩꯕ ꯆꯠꯄꯒꯗꯣ ꯀꯩꯁꯨ ꯂꯩꯗ꯭ꯔꯁꯨ ꯌꯥꯔꯅꯤꯕ ꯅꯠꯇ꯭ꯔꯥ
ꯌꯥꯅꯤ ꯑꯗꯨꯝ ꯏꯁꯥꯅ ꯄꯥꯝꯖꯕ ꯗꯤꯖꯥꯏꯟꯗꯣ ꯑꯗꯨꯝ ꯁꯦꯝꯃꯒꯀꯣ
ꯎꯝ ꯗꯤꯖꯥꯏꯟ ꯗꯤꯖꯥꯏꯟ ꯃꯌꯥꯝꯁꯨ ꯁꯦꯝꯕ ꯍꯩꯕ꯭ꯔꯥ
ꯎꯝ ꯗꯤꯖꯥꯏꯟ ꯁꯦꯝꯕꯗꯨꯗꯤ ꯌꯥꯝ ꯂꯥꯛꯑꯦꯗ ꯍꯥꯏꯗꯤ ꯌꯥꯝ ꯂꯥꯏ ꯍꯥꯏꯗꯤ ꯑꯩꯈꯣꯏꯅ ꯌꯦꯡꯁꯤ ꯑꯃꯨꯛ ꯁꯦꯝꯕꯕꯨ ꯍꯧꯈ꯭ꯔꯗꯤꯀꯣ ꯑꯗꯨꯝ ꯗꯤꯖꯥꯏꯟꯗ ꯌꯥꯝ ꯁꯦꯝꯖꯤꯟꯗꯣꯏꯅꯦꯕꯀꯣ ꯑꯗꯨꯒ ꯍꯥꯏꯗꯤ ꯑꯅꯧ ꯑꯅꯧꯕ ꯇ꯭ꯔꯦꯟ ꯃꯌꯥꯝ ꯂꯩꯇ꯭ꯣꯏꯅꯦꯕ ꯗꯤꯖꯥꯏꯟꯁꯤꯗꯤ
ꯎꯝ ꯑꯅꯧ ꯑꯅꯧꯕ ꯃꯌꯥꯝ ꯊꯣꯛꯂꯛꯇꯣꯏꯅꯦ ꯅꯠꯇ꯭ꯔꯥ
ꯍꯣꯏ ꯍꯧꯖꯤꯛꯇꯤ ꯑꯦ ꯑꯥꯏꯒꯤ ꯃꯇꯝꯅꯤꯅꯀꯣ ꯗꯤꯖꯥꯏꯟ ꯐꯖ ꯐꯖꯕ ꯌꯦꯡꯍꯜꯂꯣꯒ ꯍꯥꯏꯕꯗ ꯑꯗꯨꯝ ꯌꯦꯡꯍꯜꯂꯛꯀꯅꯤꯅꯀꯣ ꯑꯗꯨ ꯗꯤꯖꯥꯏꯟꯗꯣ ꯎꯔꯒ ꯀꯦꯛ ꯁꯥꯕ ꯍꯩꯕꯅꯗꯤ ꯑꯗꯨꯝ ꯁꯥꯗꯣꯏꯅꯦꯕ ꯍꯥꯏꯗꯤ ꯌꯥꯝ ꯂꯥꯏꯕꯅꯤꯗ
ꯑꯣ ꯑꯗꯨꯗꯤ ꯈꯛꯇ ꯍꯥꯏꯔꯛꯀꯦꯔ ꯑꯩꯁꯨ ꯍꯥꯏꯗꯤ ꯇꯝꯍꯧꯕ ꯌꯥꯏꯗꯅ ꯀꯩꯅꯣ ꯇꯧꯕꯗ ꯑ ꯌꯨꯝꯗꯒ ꯍꯥꯏꯗꯤ ꯁꯥꯅꯤꯡꯉꯛꯄ ꯃꯇꯝꯗꯒ ꯑꯩꯈꯣꯏ ꯊꯥꯕ ꯌꯥꯏꯗꯅ ꯑꯩꯈꯣꯏ ꯃꯌꯥꯝ ꯀꯃꯥꯏꯅ ꯍꯥꯏꯗꯤ ꯁꯨꯝ ꯐꯣꯟꯗꯩꯒ ꯌꯦꯡꯉꯒꯒ ꯁꯥꯕꯗꯨꯗꯤ ꯍꯥꯏꯗꯤ ꯀꯩꯁꯨ ꯍꯥꯏꯗꯤ ꯅꯥꯀꯣꯡꯅ ꯆꯤꯟꯅ ꯍꯥꯏꯔꯛꯑꯒ ꯇꯥꯕꯗꯨꯅ ꯍꯦꯟꯅ ꯅꯨꯡꯉꯥꯏꯕꯅꯦꯕ ꯍꯥꯏꯗꯤ ꯁꯨꯝ ꯈꯪꯍꯧꯕꯁꯨ ꯍꯦꯟꯕꯅꯦꯕ ꯑꯗꯨꯅ ꯅꯠꯇ꯭ꯔꯥ ꯀꯃꯥꯏꯅ ꯁꯦꯝꯒꯦ ꯈꯔ ꯍꯥꯏꯔꯛꯎꯅꯦ
ꯀꯦꯛꯁꯦ ꯀꯦꯛ ꯌꯥꯝ ꯀꯦꯛ ꯀꯦꯛ ꯁꯥꯕꯁꯤꯗꯤ ꯍꯥꯏꯗꯤ ꯌꯥꯝ ꯁꯤꯝꯄꯜꯅꯤꯅ ꯃꯥꯏ ꯄ꯭ꯔꯣꯁꯦꯁꯁꯤꯗꯤꯀꯣ
ꯎꯝ
ꯎꯝ ꯑꯩꯈꯣꯏꯅ ꯃꯥꯒꯤ ꯀꯩꯅꯣꯁꯤꯡꯁꯦ ꯀꯦꯛ ꯁꯥꯕꯗ ꯑꯩꯈꯣꯏꯒꯤ ꯍꯥꯎꯀꯗꯕ ꯆꯦꯁꯤꯡꯁꯦ ꯃꯥꯒꯤ ꯃꯆꯪꯁꯤꯡꯁꯦꯀꯣ ꯑꯩꯈꯣꯏꯒꯤ ꯃꯣꯏꯗ ꯃꯣꯏꯗꯥꯁꯦ
ꯎꯝ
ꯍꯪꯗꯔꯥ
ꯎꯝ ꯈꯪꯉꯦ ꯈꯉꯦ
ꯑꯗꯨ ꯑꯃ ꯂꯩꯔꯦꯀꯣ ꯆꯤꯅꯤ ꯍꯥꯞꯄꯅꯤ ꯑꯗꯒꯤ ꯍꯥꯞꯄꯅꯤ ꯑꯗꯨꯒ
ꯎꯝ
ꯇꯔ ꯅꯠꯇ꯭ꯔꯒ ꯑꯩꯈꯣꯏꯒꯤ ꯆꯥꯛꯀ ꯑꯩꯈꯣꯏꯒꯤ ꯆꯥꯛ ꯏꯟꯁꯥꯡ ꯊꯣꯡꯅꯅꯕꯒꯤ ꯊꯥꯎꯁꯦ ꯁꯦꯕ ꯑꯣꯏꯣꯏꯁꯦ ꯑꯦ ꯈꯔ ꯍꯥꯞꯄꯅꯦꯀꯣ ꯑꯗꯨꯒ ꯕꯦꯀꯤꯡ ꯑꯗꯨꯒ ꯕꯦꯀꯤꯡ ꯄꯥꯎꯗꯔꯁꯦ ꯍꯥꯞꯄꯅꯤꯀꯣ ꯅꯠꯇ꯭ꯔꯒꯅ ꯀꯤ ꯁꯗ ꯍꯥꯞꯄꯅꯦꯕꯀꯣ ꯑꯗꯨꯒ ꯁꯪꯒꯣꯝ ꯈꯔ ꯍꯥꯞꯄꯤꯔꯅꯤ ꯑꯗꯨꯒ ꯍꯥꯏꯗꯤ ꯐ꯭ꯂ ꯗꯣ ꯑꯩꯈꯣꯏꯒꯤ ꯍꯥꯏꯗꯤ ꯁꯤꯡꯉꯛꯏꯕ ꯀꯁꯇꯃꯔ ꯅꯠꯇ꯭ꯔꯒꯅ ꯏꯁꯥꯒꯤ ꯆꯥꯒꯗꯧꯔꯤꯁ ꯑꯄꯥꯝꯕꯗꯣ ꯑꯗꯨ ꯍꯥꯞꯄꯤꯔꯅꯤꯅꯀꯣ ꯚꯅꯤꯂꯥ ꯈꯪꯗꯦ ꯑꯗꯨꯃꯥꯏꯅꯀꯣ
ꯎꯝ ꯎꯝ
ꯇꯥꯕ꯭ꯔꯥ
ꯇꯥꯏꯌꯦ ꯇꯥꯏꯌꯦ ꯇꯥꯔꯤꯌꯦ
ꯍꯣꯏ ꯑꯗꯨꯒ ꯇꯧꯗꯣꯏꯅꯦꯕꯀꯣ
ꯎꯝ
ꯑꯗꯨꯒ ꯃꯥꯒꯤ ꯑꯗꯨꯒꯤ ꯑꯗꯨꯒꯤ ꯃꯇꯨꯡꯗ ꯑꯩꯈꯣꯏꯒꯤ ꯃꯊꯪꯒꯤ ꯄ꯭ꯔꯣꯁꯦꯁꯁꯤꯗꯤ ꯍꯥꯏꯗꯤ ꯑꯩꯈꯣꯏꯒꯤ ꯍꯤꯠ ꯇꯧꯕꯩꯅꯤꯅꯀꯣ ꯄ꯭ꯔꯤꯠ ꯇꯧꯕꯒꯤꯀꯣ
ꯎꯝ
ꯇꯥꯕ꯭ꯔꯥ
ꯎꯝ ꯇꯥꯏ ꯇꯥꯏ
ꯍꯣꯏ ꯑꯣꯚꯟꯗꯕꯨ ꯍꯨ ꯍꯦꯠ ꯇꯧꯕꯤꯔꯁꯨ ꯌꯥꯅꯤꯕꯀꯣ ꯑꯣꯚꯟꯗ ꯇꯧꯔꯅꯤꯅꯀꯣ ꯑꯗꯨꯒ ꯑꯩ ꯄ꯭ꯔꯦꯁꯔ ꯀꯨꯀꯔꯗꯁꯨ ꯁꯥꯕꯗꯤ ꯌꯥꯏꯑꯕꯀꯣ ꯑꯗꯣ ꯑꯩꯈꯣꯏꯒꯤ ꯌꯥꯝꯅ ꯐꯖꯅ ꯁꯥꯅꯤꯡꯉꯗꯤ ꯑꯣꯚꯟꯗꯅ ꯐꯩꯌꯦꯕ
ꯑꯥ
ꯄ꯭ꯔꯦꯁꯔ ꯀꯨꯀꯔꯗꯗꯤ ꯌꯦꯡꯁꯤꯟꯕ ꯑꯃ ꯆꯪꯉꯤꯅ ꯌꯥꯝ ꯍꯦꯟꯖꯟꯅ
ꯎꯝ
ꯑꯗꯨꯅ ꯑꯗꯨꯒꯤꯁꯨ ꯐꯖꯕꯁꯨ ꯋꯥꯠꯇꯣꯏꯅꯦ ꯍꯥꯎꯕ ꯈꯣꯠꯄ ꯑꯗꯒꯤ ꯑꯣꯚꯟ ꯂꯩꯔꯗꯤ ꯑꯣꯚꯟꯗ ꯇꯧꯕꯤꯔꯅꯤ ꯑꯗꯨꯝ ꯃꯤꯅꯤꯠ ꯇꯔꯥꯃꯨꯛ ꯑ
ꯇꯥꯏꯌꯦ ꯇꯥꯏꯌ‌ꯦ ꯑ
ꯀꯃꯥꯏ ꯍꯥꯏꯗꯣꯏꯅꯣꯗꯣ ꯈꯪꯗ꯭ꯔꯦꯗ ꯍꯥꯏꯗꯤ ꯀꯩꯁꯨ ꯌꯥꯝꯅꯕꯨꯗꯤ ꯍꯩꯕꯗꯤ ꯅꯠꯇꯦꯕ ꯑꯗꯣ
ꯎꯝ
ꯑꯗꯨꯝ ꯌꯨꯝꯗ ꯆꯥꯕꯒꯤꯗꯤ ꯌꯨꯝꯗ ꯆꯥꯕꯒꯤꯗꯤꯀꯣ
ꯎꯝ
ꯑꯗꯨꯝ ꯁꯤꯖꯤꯟꯅꯩ ꯕꯦꯁꯅꯦ ꯑꯗꯨꯝ
ꯑꯣ ꯑꯗꯨꯒ ꯑꯩꯈꯣꯏꯅ ꯀ꯭ꯔꯤꯝꯒ ꯀꯩꯗꯨꯗꯤ ꯑꯗꯨꯝ ꯍꯥꯏꯗꯤ ꯋꯤꯞꯄꯤꯡ ꯀ꯭ꯔꯤꯝꯒꯗꯨꯗꯤ ꯂꯩꯔꯒ ꯑꯗꯨꯝ ꯀꯩꯅꯣ ꯇꯧꯖꯕ ꯌꯥꯔꯦꯗꯅ ꯑꯩꯈꯣꯏꯅ ꯆꯥꯅꯤꯡꯕ ꯐ꯭ꯂꯦꯚꯔꯗꯣ ꯍꯥꯞꯄꯒ ꯅꯠꯇ꯭ꯔꯥ ꯍꯥꯏꯗꯤ ꯃꯦꯡꯒꯣ ꯐ꯭ꯂꯦꯕꯔ ꯍꯥꯏꯗꯤ ꯍꯩꯅꯧꯒꯤ ꯐ꯭ꯂꯦꯕꯔꯗꯣ ꯆꯥꯅꯤꯡꯉꯦ ꯍꯥꯏꯔꯒꯅ ꯀꯩꯅꯣ ꯇꯧꯔꯅꯤ ꯑꯩꯈꯣꯏꯅ ꯆꯣꯀ꯭ꯂꯦꯠꯀꯤ ꯆꯥꯅꯤꯡꯉꯦ ꯍꯥꯏꯔꯒꯅ ꯑꯗꯨ ꯍꯥꯞꯄꯤꯔꯒ ꯑꯣ ꯌꯥꯝ ꯂꯥꯏꯑꯀꯣ ꯑꯗꯨꯗꯤ ꯑꯗꯨꯝ
ꯍꯣꯏ
ꯑꯗꯣ ꯑꯩꯅ ꯌꯥꯝ ꯍꯩꯔꯨꯗꯤ ꯖ‌ꯦ ꯈꯪꯉꯕ ꯑꯃ ꯁꯦꯞ ꯁꯦꯝꯕꯗꯣ ꯁꯦꯞ ꯁꯦꯝꯕ ꯍꯥꯏꯗꯤ ꯁꯨꯝ ꯀꯩꯅꯣꯅꯒ ꯍꯥꯏꯗꯤ ꯑꯩꯈꯣꯏꯒꯤ ꯀꯦꯛꯁꯤꯗ ꯀꯩꯅꯣ ꯇꯧꯋꯤꯗꯅ ꯑꯥ ꯀ꯭ꯔꯤꯝꯁꯤꯅ ꯀꯩꯅꯣ ꯇꯧꯍꯟꯗꯣꯏ ꯅꯠꯇ꯭ꯔꯥ ꯃꯥꯁꯦ ꯐꯖꯍꯟꯗꯣꯏ ꯅꯠꯇ꯭ꯔꯥ ꯀ꯭ꯔꯤꯝꯖꯨꯅ ꯐꯖꯍꯟꯗꯣꯏꯗꯣ ꯑꯩꯗꯣ ꯀꯃꯥꯏꯅ ꯇꯧꯗꯣꯏꯅꯣꯒ ꯈꯪꯗꯦ ꯍꯥꯏꯕ ꯑꯗꯨꯃꯥꯏꯅ ꯇꯧꯕꯗꯣ ꯌꯥꯝꯅ ꯂꯨꯕ ꯍꯥꯏꯕ ꯂꯨꯕ ꯑꯣꯏꯕꯗꯨ ꯈꯪꯑꯕ ꯑꯗꯨꯃꯥꯏꯅ ꯇꯧ ꯍꯥꯏꯕ
ꯍꯥꯥ
ꯑꯗ‌ꯣ ꯀꯩꯁꯨ ꯅꯣꯏꯗꯗꯤ ꯑꯗꯨꯝ ꯂꯥꯏꯔꯝꯅꯤꯗ ꯅꯠꯇ꯭ꯔꯥ ꯍꯥꯏꯗꯤ ꯅꯣꯏꯗꯗꯤ ꯑꯗꯨꯝ ꯁꯦꯝꯕꯅꯤꯅ
ꯍꯣꯏ ꯑꯗꯣ ꯑꯍꯥꯟꯕ ꯁꯦꯝꯕꯗꯗꯤ ꯀꯩꯁꯨ ꯀꯅꯥꯝꯁꯨ ꯍꯩꯅꯕ ꯅꯠꯇꯦꯕꯀꯣ
ꯎꯝ
ꯑꯗꯨ ꯑꯗꯨꯝ ꯇꯨꯔꯤꯖꯝ ꯁꯦꯝꯕ ꯁꯦꯝꯃꯒ ꯍꯩꯔꯛꯇꯣꯏꯅꯤꯗꯅ
ꯑ
ꯑꯗꯨꯅꯦ ꯑꯩꯁꯨ ꯀꯌꯥꯝ ꯈꯨꯠ ꯆꯠꯄꯕꯨ ꯗꯤ ꯅꯠꯇꯦ ꯑꯗꯨꯏꯁꯨ ꯑꯗꯨꯝ ꯑꯩ ꯆꯥꯎꯔꯥꯛꯄ ꯑꯃꯗꯤꯝ ꯑꯗꯨꯝ ꯈꯪꯉꯦꯕ
ꯎꯝ ꯁꯨꯝ ꯍꯣꯏꯗ ꯁꯥꯕ ꯁꯨꯝ ꯎꯔꯛꯄꯗꯣ ꯑꯗꯨꯗꯅꯦ ꯑꯗꯨ ꯅꯣꯡꯃ ꯀꯩꯅꯣ ꯇꯧꯔ ꯊꯦꯡꯅꯔꯒ ꯁꯥꯁꯦ ꯍ ꯑꯩꯈꯣꯏ ꯄꯨꯟꯅ
ꯁꯥꯖꯦ ꯁꯥꯖꯦ ꯃꯌꯥꯝ ꯆꯪꯑ ꯑꯗꯨꯁꯨꯅꯨꯡꯁꯨ ꯅꯨꯡꯉꯥꯏꯕꯅꯦ ꯃꯌꯥꯝ ꯆꯪꯉ ꯁꯥꯕꯗꯨꯖꯨ
ꯎꯝ ꯑꯗꯨꯗꯒꯤ ꯑꯆꯥꯄꯣꯠ ꯈꯔ ꯀꯩꯅꯣ ꯇꯧꯔꯅꯤ꯫
ꯍꯣꯏ꯫ ꯅꯪꯗꯤ ꯃꯣꯃꯣ ꯁꯥꯕ ꯍꯩꯕꯅꯤꯅ ꯃꯣꯃꯣ ꯁꯥꯔꯛꯑꯣ ꯑꯩꯅ ꯀꯦꯛ ꯇꯧꯖꯔꯛꯑꯒꯦ꯫
ꯃꯣꯃꯣ ꯑꯃꯨꯛ ꯇꯥꯛꯄꯤꯔꯒꯦꯀꯣ ꯑꯩꯅ ꯑꯃꯨꯛ꯫
ꯍꯣꯏ ꯑꯗꯨꯃꯥꯏꯅ ꯇꯧꯔꯒ ꯃꯣꯃꯣ ꯀꯦꯛꯀ ꯃꯌꯥꯝ ꯁꯥꯔꯒ ꯄꯨꯟ ꯆꯥꯃꯤꯟꯅꯕꯗꯣ꯫
ꯎꯝ ꯑꯗꯨꯗꯒꯤ ꯀꯦꯛꯁꯤꯗꯤ ꯑꯍꯥꯟꯕ ꯆꯥꯊꯣꯛꯄꯗꯗꯤ ꯄꯨꯛꯁꯦ ꯊꯜꯂꯒ ꯂꯦꯛꯊꯣꯛꯏꯗꯅ ꯑꯗꯨꯅ ꯍꯥꯏꯗꯤ ꯂꯣꯏꯔꯒ ꯑꯩꯈꯣꯏꯅ ꯆꯥꯕ ꯄꯨꯜꯂꯞ ꯍꯥꯏꯗꯤ ꯂꯣꯏꯔꯦ ꯍꯥꯏꯔꯀꯥꯟꯗ ꯑꯣꯏꯅ ꯆꯥꯕꯅꯦꯕ ꯀꯦꯛꯀꯨꯝꯕꯁꯤꯗꯤ ꯅꯠꯇ꯭ꯔꯥ꯫ ꯑꯗꯨꯅ ꯑꯗꯨꯃꯥꯏ ꯆꯥꯔꯁꯦ ꯑꯣꯏꯅ꯫
ꯍꯣꯏ ꯑꯗꯣ꯫
ꯍꯥꯥꯎꯕꯨ ꯍꯥꯎꯅꯤꯅꯦ ꯐꯅꯗꯨꯝ ꯅꯠꯇ꯭ꯔꯥ꯫
ꯍꯥꯎꯅꯤꯌꯦ ꯑꯗꯨ ꯑꯗꯨꯝ ꯍꯥꯏꯗꯤ ꯏꯁꯥꯅ ꯁꯦꯝꯕ ꯆꯥꯕꯗꯣ ꯑꯗꯨꯅ ꯑꯃꯨꯛ ꯃꯍꯥꯎ ꯑꯃꯅꯦꯕꯗꯥ ꯑꯩꯈꯣꯏꯒꯤ ꯅꯨꯡꯉꯥꯏꯕ ꯑꯝꯁꯨ ꯌꯥꯎꯕꯅꯦꯕ ꯅꯠꯇ꯭ꯔꯥ ꯏꯁꯥꯅ
ꯍꯥꯏꯗꯤ ꯋꯥꯒ ꯋꯥꯔꯅꯤ ꯑꯗꯨꯗꯒꯤ ꯂꯥꯝꯃꯒ ꯍꯣꯏ ꯂꯩꯔ ꯆꯥꯕꯗꯨꯁꯨ ꯍꯥꯎꯔꯁꯨ ꯅꯠꯇ꯭ꯔꯥ꯫
ꯂꯩꯔ ꯆꯥꯕ ꯍꯥꯎꯕꯒ ꯑꯩꯈꯣꯏ ꯏꯁꯥꯅ ꯁꯦꯝꯃꯒ ꯍꯥꯏꯗꯤ ꯃꯥꯟꯅꯗꯦꯕ ꯃꯥꯟꯅꯗꯦ ꯍꯥꯏꯕꯗꯤ ꯂꯩꯗꯅ ꯑꯩꯈꯣꯏꯒꯤ ꯏꯁꯥꯅ꯫ ꯍꯔꯥꯎꯖꯕ ꯑꯃ ꯄꯣꯛꯄꯗꯣ꯫
ꯑꯥ꯫
ꯖꯃꯝ ꯂꯩꯔ ꯆꯥꯕ ꯍꯥꯏꯁꯤꯗꯤ ꯄꯩꯁꯥ ꯈꯛꯇꯅꯤꯗꯅ ꯑꯗꯨꯒ
ꯎꯝ꯫
ꯑꯩꯈꯣꯏꯅ ꯍꯧꯖꯤꯛ ꯏꯁꯥ ꯁꯦꯝꯖ ꯆꯥꯕꯩꯗ ꯑꯩꯈꯣꯏ ꯃꯌꯥꯝ ꯄꯨꯝ ꯁꯦꯝꯃꯤꯟꯅꯔꯒ ꯅꯨꯡꯉꯥꯏꯕꯗꯣ꯫
ꯎꯝ ꯑꯦꯛꯁꯄꯤꯔꯤꯌꯦꯟꯁꯁꯨ ꯑꯣꯏꯍꯧꯔꯦꯗꯅ꯫
ꯍꯣꯏ꯫
ꯑꯩꯈꯣꯏꯁꯦ ꯑꯩꯈꯣꯏ ꯀꯩꯅꯣꯍꯣꯏꯅꯕꯧ ꯍꯥꯏꯔꯕꯅꯦ ꯍꯥꯏꯕ ꯑꯩꯈꯣꯏ ꯃꯥꯥꯍꯣꯏꯅꯐꯧꯅꯦ ꯀꯩꯅꯣ ꯐꯝꯃꯣ ꯏꯕꯦꯝꯃꯥꯅ꯫ ꯍꯥꯏꯕꯅꯦ ꯍꯥꯏꯕ ꯍꯥꯏꯗꯤ ꯁꯨꯝ ꯂꯩꯗꯅ ꯑꯥ ꯀꯩꯕ ꯗꯨꯀꯥꯟ ꯃꯣꯃꯣꯒꯤ ꯗꯨꯀꯥꯟꯒ ꯐꯝꯃꯣ ꯀꯥꯏꯅ ꯍꯥꯏꯅꯦ ꯍꯥꯏꯕ ꯁꯨꯝ꯫ ꯃꯣꯃꯣ ꯑꯗꯨꯝ ꯁꯥꯔ ꯍꯥꯏꯗꯤ ꯍꯥꯏꯔꯛ ꯑꯗꯨꯒꯤ ꯁꯨꯝ ꯁꯥꯅꯤꯡꯕꯗꯣ ꯑꯗꯨꯒꯤꯒ ꯁꯥꯕꯁꯤꯗꯅꯦ ꯈꯪꯉꯕ꯫
ꯃꯣꯃꯣꯗꯨ ꯐꯝꯕꯩ ꯆꯠꯅꯤꯌꯦ꯫
ꯍꯥ꯫
ꯁꯤꯗꯒ ꯃꯣꯃꯣꯒꯤ ꯐꯝꯃꯗꯤ ꯐꯥꯖꯅ ꯆꯠꯅꯦꯕ꯫
ꯎꯝ ꯐꯖꯅ ꯁꯤꯠꯅꯤ ꯅꯠꯇ꯭ꯔꯥ꯫
ꯎꯝ꯫
ꯑꯗꯨ ꯑꯗꯨꯗ ꯅꯠꯇꯕ ꯀꯩꯅꯣꯗꯣ ꯑꯣꯏꯅ ꯁꯥ ꯍꯥꯏꯗꯤ ꯁꯨꯝ ꯍꯥꯏꯗꯤ ꯑꯗꯨꯗꯗꯤꯅꯦ ꯑꯩꯈꯣꯏꯒꯤ ꯁꯨꯝꯕ ꯃꯩꯇꯩꯒꯤ ꯆꯥꯅ ꯊꯛꯅꯕꯁꯦ ꯁꯨꯒꯨꯝꯕ ꯑꯣꯏ ꯌꯣꯟꯅꯤꯡꯉꯦ ꯍꯥꯏꯕ ꯑꯩꯗꯤ ꯃꯄꯥꯟꯗꯗꯤꯅꯦ ꯑꯩꯈꯣꯏꯒꯤ ꯁꯤꯒꯨꯝꯕ ꯃꯄꯥꯟꯗ ꯂꯝ ꯃꯄꯥꯟ ꯂꯝ ꯃꯄꯥꯟꯒꯤ ꯂꯝꯗꯗꯤ ꯁꯒꯨꯝꯕꯁꯦ ꯑꯣꯏꯅ ꯌꯣꯟꯅꯤꯡꯉꯦꯕ ꯑꯩꯗꯤ ꯍꯥꯏꯗꯤ ꯑꯩꯈꯣꯏꯒꯤ ꯄꯥꯛꯅꯝꯒꯨꯝꯕ ꯑꯣꯏꯔꯁꯨ ꯂꯩꯗꯅ꯫
ꯎꯝ꯫
ꯄꯥꯛꯅꯝꯒꯨꯝꯕꯁꯦ ꯑꯗꯨꯝ ꯀꯩꯅꯣ ꯇꯧꯅꯩꯗꯅ ꯑ ꯃꯄꯥꯟ ꯂꯝꯗ ꯀꯩꯁꯨ ꯆꯥꯟꯅꯕꯗꯣ ꯑꯣꯏꯗꯦꯗꯅ꯫
ꯍꯣꯏ꯫
ꯍꯥꯏꯗꯤ ꯃꯩꯇꯩ ꯅꯠꯇꯅ ꯀꯩꯁꯨ ꯆꯥꯟꯅꯗꯦꯕ ꯅꯠꯇ꯭ꯔꯥ ꯑꯗꯨꯅ ꯍꯥꯏꯗꯤ ꯃꯣꯏꯅ ꯄꯥꯝꯕ ꯆꯤꯟꯖꯥꯛꯇꯣ ꯍꯥꯏꯗꯤ ꯆꯥꯗ꯭ꯔꯤꯕ ꯄꯣꯠ ꯑꯣꯏꯗꯣꯏꯅꯤꯅ ꯍꯥꯏꯗꯤ ꯁꯨꯝ ꯆꯥꯅꯤꯡꯕ ꯍꯥꯎꯔꯗꯤ ꯆꯥꯅꯤꯡꯕ ꯁꯨꯝ ꯄꯣꯛꯀꯅꯤꯗꯅ ꯑꯗꯨꯅ ꯀꯩꯅꯣ ꯇꯧꯅꯤꯡꯉꯤ ꯑꯩꯗꯤ ꯁꯤꯒꯨꯝꯁꯦ ꯌꯣꯟꯅꯤꯡꯉꯦꯕ꯫
ꯑꯗꯨ ꯃꯄꯥꯟ ꯂꯝꯒꯤ ꯃꯤꯅ ꯆꯥꯕ ꯈꯤꯇꯪ ꯆꯥꯕ ꯂꯥꯛꯇ꯭ꯔꯁꯨ ꯀꯣ ꯑꯗꯨꯝ ꯃꯩꯇꯩ ꯃꯩꯇꯩꯗꯕ ꯃꯐꯝ ꯑꯝꯇ ꯂꯩꯇꯦꯕ
ꯎꯝ
ꯍꯥꯏꯗꯤ ꯃꯩꯇꯩ ꯍꯥꯏꯁꯦ ꯃꯐꯝ ꯄꯨꯝꯅꯃꯛꯇ ꯂꯩꯕꯅꯦꯕ
ꯎꯝ
ꯑꯗꯨꯒ ꯃꯄꯥꯟꯗ ꯂꯩꯕꯩ ꯃꯩ ꯃꯩꯇꯩꯁꯤꯡꯁꯤꯗꯤ ꯃꯩꯇꯩꯒꯤ ꯍꯥꯏꯗꯤ ꯃꯅꯥ ꯃꯁꯤꯡꯗꯣ ꯐꯪꯗꯕꯅꯤꯅ ꯑꯩꯈꯣꯏꯗꯤ ꯍꯥꯏꯗꯤ ꯌꯣꯟꯗꯣꯏꯔꯤꯕ ꯃꯤꯗꯨꯗꯤ ꯃꯅꯥ ꯃꯁꯤꯡꯗꯣ ꯃꯣꯏꯗꯤ ꯔꯦꯗꯤꯗ ꯊꯝꯗꯣꯏꯅꯤꯗꯅ
ꯎꯝ
ꯑꯗꯨꯅ ꯃꯣꯏꯅ ꯑꯩꯈꯣꯏꯅ ꯄꯥꯛꯅꯝꯒ ꯍꯥꯏꯁꯤꯗꯤ ꯑꯩꯈꯣꯏꯅꯒ ꯍꯧꯕꯗꯨ ꯃꯣꯏꯗꯤ ꯑꯗꯨꯝ ꯂꯥꯛ ꯇꯣꯏꯅꯦꯕ ꯑꯁ ꯁꯤꯗ ꯃꯩꯇꯩꯒꯤ ꯑꯝ ꯂꯩꯕꯅꯤꯅꯦ ꯆꯥꯅꯤꯡ ꯑꯁ ꯄꯥꯛꯅꯝ ꯆꯥꯅꯤꯡꯈ꯭ꯔꯦꯗ ꯀꯥꯏꯅꯒ
ꯑꯧ ꯍꯥꯏꯗꯤ ꯃꯣꯏꯗ ꯇꯦꯁꯇꯣ ꯑꯃꯨꯛꯇꯪ ꯈꯪꯈ꯭ꯔꯒꯗꯤ ꯅꯠꯇ꯭ꯔꯥ
ꯍꯣꯏ ꯍꯣꯏ ꯍꯣꯏ ꯃꯣꯏꯗꯤ ꯑꯗꯨꯝ ꯃꯄꯥꯟꯗ ꯂꯩꯕ ꯍꯥꯏꯁꯤꯗꯤ ꯊꯕꯛ ꯇꯧꯔ ꯈꯣꯠꯂ ꯂꯩꯕꯅꯤꯅ ꯑꯗꯨꯝꯕ ꯄꯣꯠꯇꯨ ꯗꯤ ꯃꯌꯨꯝꯗ ꯍꯟꯗ꯭ꯔꯗꯤ ꯆꯥꯕ ꯐꯪꯕꯇꯦꯕ ꯍꯥꯏꯗꯤ
ꯎꯝ ꯃꯥꯅꯦ ꯃꯄꯥꯜ ꯂꯝ ꯎꯝ ꯃꯩꯇꯩ ꯃꯄꯥꯜ ꯂꯝꯗ ꯁꯨꯝ ꯑꯩꯈꯣꯏꯒꯤ ꯂꯝꯁꯤꯒꯤ ꯃꯄꯥꯟꯗ ꯂꯩꯕ ꯃꯤꯈꯩꯁꯨ ꯆꯥꯕ ꯑꯗꯨꯝ ꯂꯥꯛꯇꯣꯏꯅꯦꯕ ꯅꯠꯇ꯭ꯔꯥ ꯍꯥꯏꯗꯤ ꯁꯤꯗ ꯃꯩꯇꯩꯒꯤ ꯑꯃ ꯂꯩꯕꯅꯤ ꯈꯣꯠꯄꯅꯤ ꯀꯥꯏꯅ ꯍꯥꯏꯅꯔꯒ ꯅꯠꯇ꯭ꯔꯥ
ꯑ ꯍꯥꯏꯗꯤ ꯁꯨꯝꯗꯕ ꯍꯥꯏꯔꯒ ꯑꯩꯁꯨ ꯏꯅꯥꯛꯛꯇ ꯄꯥꯛꯅꯝ ꯕꯣꯔꯥ ꯑꯗꯩ ꯁꯤꯡꯖꯨ ꯀꯩꯀꯥ ꯌꯣꯟꯕ ꯂꯩꯔꯦ ꯈ ꯑꯩ ꯑꯗꯨꯝ ꯆꯠꯇꯨꯏꯅꯦꯕ ꯑꯩꯁꯨ ꯐꯥꯎꯕ
ꯃꯥꯅꯦ ꯆꯠꯇꯣꯏꯅꯦ ꯍꯥꯏꯗꯤ ꯑꯩꯈꯣꯏꯒꯤ ꯁꯨꯝ ꯂꯩꯗꯅ ꯃꯄꯥ ꯍꯥꯏꯗꯤ ꯆꯤꯟꯖꯥꯛ ꯁꯦ ꯑꯩꯈꯣꯏꯒꯤ ꯅꯠꯇꯕ ꯁꯨꯝ ꯃꯤꯒꯤ ꯁꯨꯝ ꯆꯥꯔ ꯂꯩꯕꯗꯨꯗꯤ ꯁꯨꯝ ꯑꯩꯈꯣꯏꯗꯁꯨ ꯀꯩꯅꯣ ꯇꯧꯋꯤꯗꯅ ꯑꯩꯈꯣꯏꯒꯤ ꯆꯤꯟꯖꯥꯛꯁꯨ ꯆꯥꯅꯤꯡꯉꯛꯄ ꯈꯣꯠꯅꯤꯡꯉꯛꯄ ꯑꯗꯨꯝ ꯌꯥꯎꯋꯤ
ꯌꯥꯎꯋꯦ ꯑꯦ ꯑꯩꯈꯣꯏꯒꯤ ꯆꯤꯟꯖꯥꯛꯅ ꯍꯦꯟ ꯆꯥꯅꯤꯡꯕ ꯄꯣꯛꯄꯅꯦ ꯍꯥꯏꯕ ꯍꯣꯏ ꯀꯨꯏꯅ ꯆꯥꯁꯤꯜꯂꯛꯇꯕꯗꯣ ꯍꯣꯏ
ꯀꯨꯏꯅ ꯆꯥꯥꯁꯜꯂꯛꯇꯕꯩꯒ ꯅꯣꯡꯃ ꯑꯁ ꯄꯥꯛꯅꯝꯒꯗꯣ ꯇꯧꯔ ꯆꯥꯁꯦ ꯅꯪꯗꯤ ꯀꯩꯝ ꯍꯩꯖꯔꯝꯃꯣꯏ ꯈꯦꯆꯒ ꯑꯗꯨꯗꯒꯤ ꯃꯣꯃꯣ ꯁꯥꯕꯒꯗꯣ ꯑꯗꯨꯅꯅꯦ ꯐꯖꯅ ꯇꯧꯔ ꯆꯥꯁꯦ
ꯍꯣꯏ ꯆꯥꯁꯦ ꯗꯨꯃꯥꯏꯅ ꯆꯥꯅꯤꯡꯉꯤꯅꯦ
ꯅꯣꯡꯃ ꯅꯣꯡꯃ ꯇꯧꯔꯒ
ꯑ ꯆꯥꯅꯤꯡꯉ ꯂꯩꯔꯛꯏꯅꯦ ꯑꯩꯗꯤ ꯑꯩꯗꯤ ꯑꯁ ꯑꯩ ꯌꯦꯟꯒꯤ ꯌꯦꯟꯒꯤ ꯁꯤꯡꯖꯨꯁꯤꯅꯦꯕ ꯑꯩ ꯌꯥꯝ ꯆꯥꯅꯤꯡꯉꯤꯁꯦ ꯈꯪꯕ꯭ꯔꯥ
ꯑꯁ ꯌꯦꯟ ꯁꯤꯡꯖꯨꯗꯨꯗꯤ ꯑꯩꯅꯅꯦ ꯏꯇꯠ ꯇꯠꯇꯅ ꯑꯗꯨꯝ ꯇꯧꯕꯤꯒꯦꯕꯣ
ꯌꯦꯟ ꯁꯤꯡꯖꯨꯁꯦ ꯑꯩꯅ ꯌꯨꯇꯨꯕꯇꯒꯤ ꯌꯦꯡꯉꯤꯅꯦ ꯈꯪꯕ꯭ꯔꯥ
ꯎꯝ ꯅꯪ ꯅꯪ ꯌꯥꯝ ꯂꯥꯏꯌꯦ ꯅꯪ ꯑꯗꯨꯗ ꯇꯧꯒꯦꯁꯨ ꯌꯥꯏꯌꯦ
ꯀꯃꯥꯏꯅ ꯇꯧꯗꯣꯏꯅꯣꯗꯣ ꯍꯥꯏꯔꯛꯑꯒ ꯑꯗꯨꯝ
ꯑꯦ ꯅꯪ ꯈꯥꯡꯇꯪ ꯂꯩꯕ ꯅꯠꯇ꯭ꯔꯣ ꯈꯥꯡꯗꯨꯗ ꯇꯧꯔꯁꯨ ꯑꯗꯨꯝ ꯀꯩꯁꯨ ꯀꯥꯏꯗꯦ
ꯑꯗꯣ ꯍꯥꯏꯗꯤ ꯇꯧꯕꯨꯗꯤ ꯇꯧꯒꯦꯕꯀꯣ ꯑꯗꯣ ꯑꯁ ꯑꯩꯅ ꯇꯧꯕꯒ ꯅꯣꯏꯅ ꯇꯧꯕꯒꯗꯤ ꯃꯍꯥꯎꯗꯤ ꯈꯦꯠꯅꯅꯤꯕ
ꯈꯦꯠꯅꯅꯤ ꯑꯗꯨꯏꯁꯨ ꯌꯥꯅꯤꯕ ꯇꯧꯕ ꯑꯗꯨꯝ ꯌꯥꯅꯤ ꯑꯩ ꯇꯥꯛꯄꯤꯒꯦ ꯅꯣꯡꯃꯅꯦ ꯑꯩ ꯇꯥꯛꯄꯤꯒꯦ ꯇꯧꯁꯤ ꯇꯧ
ꯑꯁ ꯉꯁꯤ ꯍꯦꯛꯇ ꯇꯧꯅꯤꯡꯉꯦ ꯑꯗꯨꯗꯤ
ꯑꯗꯨꯗꯤ ꯍꯣꯔꯦꯟ ꯇꯧꯁꯤꯔꯣ ꯀꯩꯅꯣ
ꯌꯥꯏꯌꯦ ꯌꯥꯏꯌꯦ
ꯅꯪ ꯍꯥꯟꯅꯗꯤ ꯂꯩꯊꯣꯛꯑ ꯊꯝꯗꯕꯗꯤ ꯌꯥꯔꯣꯏ ꯍꯥꯏꯗꯤ ꯂꯩꯊꯣꯛꯑ ꯊꯝꯗꯕ ꯍꯥꯏꯗꯤ ꯆꯥꯛꯇꯣ ꯆꯥꯔꯝꯗꯥꯏꯅꯦ ꯍꯥꯏꯔ ꯀꯥꯟꯗ ꯍꯥꯏꯗꯤ ꯃꯤꯅꯤꯠ ꯃꯉꯥ ꯇꯔꯥ ꯋꯥꯠꯂꯤꯀꯥꯟꯗ ꯇꯧꯕꯗꯨꯗꯤ ꯀꯩꯁꯨ ꯑꯣꯏꯔꯔꯣꯏꯕ ꯑꯗꯨꯅꯅꯦ ꯄꯨꯡ ꯑꯃꯃꯨꯛ ꯋꯥꯠꯂꯤꯀꯥꯟꯗ ꯇꯧꯒꯗꯕ ꯑꯗꯨꯅ ꯅꯣꯏ ꯅꯃꯥꯟꯅꯕ
ꯀꯜꯄꯥ ꯂꯨꯄꯥ ꯀꯌꯥꯃꯨꯛ ꯌꯦꯟ ꯂꯩꯔꯒ ꯌꯥꯅꯤ ꯑꯩ ꯏꯇꯣꯟꯗꯒꯤ ꯈꯔ ꯆꯥꯕꯒꯤ
ꯅꯃꯥꯟꯅꯕꯒ
ꯅꯠꯇꯦ ꯑꯩ
ꯌꯦꯟ ꯌꯦꯟ ꯀꯦꯖꯤ ꯃꯈꯥꯏ ꯑꯃꯅ ꯌꯥꯅꯤꯗꯗꯨ ꯅꯪ ꯑꯗꯨꯗꯤꯅꯦ ꯑꯗꯨꯝ ꯊꯝꯃꯒ ꯆꯥꯕ ꯑꯗꯨꯝ ꯌꯥꯔꯗꯕꯅꯦ ꯑꯗꯨꯝ ꯊꯝꯃꯒ ꯍꯥꯏꯗꯤ ꯌꯥꯝ ꯀꯨꯏꯅ ꯊꯝꯃꯁꯨ ꯀꯩꯁꯨ ꯍꯥꯎꯔꯣꯏꯀꯣ
ꯚꯤꯅꯦꯒꯔ ꯂꯩꯇꯅ ꯑꯗꯨꯝ ꯊꯝꯕ ꯌꯥꯒꯗ꯭ꯔꯥ